ꯑ ꯍꯜꯂꯣ ꯇꯥꯔꯕꯣ ꯑ ꯇꯥꯖꯔꯦ ꯇꯥꯖꯔꯦ ꯑ ꯀꯔꯤ ꯍꯤꯟꯖꯥꯡ ꯆꯥꯕꯤꯔꯕ ꯉꯁꯤꯖꯤꯕꯣ
ꯉꯁꯤꯁꯦ ꯊꯔꯣꯏ ꯊꯣꯡꯉꯦ ꯑꯩꯅ ꯄꯥꯝꯖꯕꯗꯣ ꯑꯗꯨꯒ ꯀꯩꯅꯣ ꯊꯥꯡꯖꯤꯡ ꯑꯃ ꯃꯦꯠꯂꯦ ꯑꯗꯨꯒ ꯎꯝ ꯈꯗꯧꯕ ꯇꯧꯔꯦ ꯊꯕꯤ ꯑꯃ ꯈꯣꯡꯖꯥꯏ ꯊꯕꯤ ꯍꯥꯏꯕ ꯃꯣ ꯃꯣꯃꯣꯟ ꯂꯥꯎꯕꯗꯣ ꯑꯆꯧꯕꯗꯣꯀꯣ ꯀꯩꯊꯦꯜꯗꯒ ꯌꯣꯟꯕꯗꯣ ꯑꯏ ꯀꯩꯅꯣꯅ ꯇ꯭ꯔꯥꯏ ꯅꯥ ꯍ°ꯛꯇꯥ ꯄꯔꯛꯄꯗꯣ ꯑꯗꯨꯃꯛ ꯀꯣꯊꯔꯦ ꯐꯖꯅ ꯍꯥꯎꯔꯦ ꯅꯣꯏꯒꯤꯗꯤ ꯀꯩ ꯀꯩ ꯆꯥꯔꯒꯦ ꯀꯃꯥꯏ ꯀꯃꯥꯏ ꯇꯧꯔꯒꯦ
ꯑꯥ ꯃꯇꯥꯡ ꯆꯥꯅꯕ ꯍꯥꯏꯗꯔꯥ ꯅꯠꯇ꯭ꯔꯒ ꯀꯩꯗꯧꯕꯅꯣ ꯈꯪꯗꯦ ꯑꯩꯁꯨ ꯑꯗꯣ ꯑꯩꯈꯣꯏꯒꯤꯁꯨ ꯍꯣꯏ ꯉꯁꯤꯁꯦ ꯊꯔꯣꯏꯁꯦ ꯊꯣꯡꯒꯦ ꯇꯧꯔꯝꯕꯅꯦꯕꯀꯣ ꯑꯗꯨꯒ ꯊꯔꯣꯏ ꯊꯣꯡꯒꯦ ꯇꯧꯔꯝꯕꯗꯣ ꯈꯤꯇꯪ ꯊꯦꯡꯗꯧ ꯃꯥꯜꯂꯦꯅ ꯊꯔꯣꯏꯁꯦ ꯍꯧꯖꯤꯛ ꯉꯁꯤꯗꯤ ꯊꯣꯡꯉꯔꯣꯏ ꯍꯌꯦꯡ ꯏꯌꯨꯛ ꯊꯣꯡꯒꯅꯦꯕꯀꯣ ꯀꯛꯄ ꯀꯩꯀꯥ ꯂꯣꯏ ꯂꯣꯏꯔꯕꯅꯦꯕ ꯑꯗꯣ ꯍꯌꯦꯡ ꯑꯌꯨꯛ ꯊꯣꯡꯉꯅꯤ ꯑꯩꯈꯣꯏꯁꯨ ꯑꯗꯨꯒ ꯉꯁꯤꯒꯤ ꯑꯣꯏꯅꯕꯨꯗꯤ ꯁꯧꯒ꯭ꯔꯤ ꯊꯣꯡꯉꯦ ꯍꯥꯏꯍꯧꯋꯦꯕꯀꯣ ꯑꯗꯨꯒ ꯃꯣꯔꯣꯛ ꯑꯃ ꯃꯠꯂꯗꯧ ꯃꯥꯜꯂꯦ ꯑꯗꯣ ꯉꯥ ꯑꯉꯧꯕ ꯑꯃꯒ ꯑꯗꯨꯃꯥꯏꯅꯗꯪ ꯁꯝꯖꯤꯜꯂꯗꯧ ꯃꯥꯜꯂꯦ ꯉꯁꯤ ꯅꯨꯡꯗꯥꯡꯒꯤ ꯑꯣꯏ ꯅꯗꯤ ꯀꯣ ꯑꯗꯣ ꯍꯧꯖꯤꯛꯀꯥꯟꯁꯤꯕꯨ ꯑꯥ ꯀꯩꯝꯇꯁꯨ ꯎꯅꯈꯤꯗꯕꯁꯨ ꯀꯨꯏꯔꯦ ꯑꯗꯒꯤ ꯀꯩꯝꯇ ꯄꯥꯎ ꯐꯥꯎꯅꯗꯕꯁꯨ ꯀꯨꯏꯔꯦ ꯀꯃꯥꯏ ꯀꯃꯥꯏ ꯂꯦꯜꯂꯤꯒꯦ ꯊꯕꯛ ꯏꯟꯈꯥꯡ ꯀꯃꯥꯏꯅ ꯇꯧꯔꯤꯒꯦ
ꯍꯣꯏ ꯊꯕꯛꯇꯤ ꯑꯗꯨꯝ ꯆꯠꯂꯦ ꯄꯨꯡ ꯃꯉꯥꯗ ꯑꯗꯨꯝ ꯆꯠꯄꯗꯤ ꯆꯠꯂꯦ ꯑꯗꯨꯒ ꯅꯪꯒꯤ ꯈꯣꯟꯖꯦꯜꯗꯣ ꯈꯤꯇꯪ ꯇꯞꯄꯦꯕꯀꯣ ꯑꯗꯨꯒꯥ ꯅꯪꯒꯤ ꯈꫭꯟꯖ°ꯗꫭ ꯈꯤꯇꯪ ꯇꯞꯄꯦ ꯄꯥꯀꫭ ꯈꯔ ꯀꯟꯅ ꯉꯥꯡꯉꯨꯕ ꯅꯠꯇ꯭ꯔꯒ ꯃꯥꯏꯀ꯭ꯔꯣꯐꯣꯟꯗꯣ ꯈꯤꯇꯪ ꯅꯛꯁꯤꯜꯂꯒ ꯉꯥꯡꯉꯨꯕꯀꯣ
ꯑꯗꯨꯒ ꯍꯜꯂꯛꯑꯦ ꯍꯜꯂꯛꯑꯒ ꯑꯗꯨꯝ ꯌꯨꯝꯗ ꯑꯗꯨꯝ ꯂꯩꯌꯦ ꯉꯁꯤ ꯉꯔꯥꯡꯗꯤ ꯀꯣ ꯍꯥꯏꯗꯤ ꯉꯥ ꯐꯥꯕ ꯀꯩ ꯀꯩꯝ ꯆꯠꯇ꯭ꯔꯦ ꯊꯕꯛꯁꯨ ꯊꯣꯏꯅ ꯂꯩꯇꯦꯕ ꯌꯨꯝꯗ ꯉꯁꯤ ꯉ ꯇꯧꯕ ꯐꯤ ꯁꯨꯗꯧ ꯉꯥꯏꯔꯦ ꯐꯤꯕꯨꯗꯤ ꯃꯌꯥꯝ ꯕꯣꯔꯥ ꯑꯃ ꯂꯩ ꯁꯨꯗꯧꯕ ꯐꯤ ꯁꯗꯕꯤ ꯂꯩꯔꯦ ꯍꯧꯖꯤꯛ ꯍꯥꯏꯗꯤ ꯅꯣꯡ ꯃꯪꯕꯒꯥ ꯀꯩꯗꯧꯕꯒꯥ ꯁꯨꯝ ꯑꯩꯗꯤꯁꯨ ꯊꯕꯛꯁꯦ ꯍꯜꯂꯛꯀꯥꯟꯗꯅꯦ ꯋꯥꯔ ꯀꯥꯟꯗꯗꯤ ꯐꯤꯁꯨ ꯁꯨꯅꯤꯡꯗꯦꯕ ꯑꯗꯨꯒꯤ ꯑꯗꯨꯃꯥꯏꯅ ꯇꯧꯋꯦ ꯑꯗꯣ ꯅꯨꯃꯤꯗꯥꯡ ꯋꯥꯏꯔꯝ ꯈꯔ ꯈꯔ ꯅꯣꯡ ꯐꯥꯗꯣꯛ ꯁꯨꯝ ꯊꯣꯛꯑꯦ ꯍꯥꯏ ꯇꯨꯔꯌꯥꯝꯒꯨꯝꯕꯗ ꯍꯥꯏꯗꯤ ꯗꯨꯀꯥꯟꯗ ꯑꯉꯥꯡ ꯗꯨꯀꯥꯟ ꯐꯝꯕꯗꯨ ꯅꯪ ꯈꯪꯈꯤꯗꯨꯉꯥꯏꯅ ꯑꯗꯨꯗ ꯈꯔ ꯈꯔ ꯊꯣꯛꯑꯦ ꯑꯗꯨ ꯅꯠꯇꯗꯤ ꯀꯩꯁꯨ ꯇꯧꯗꯦꯗ ꯅꯪ ꯉꯁꯤ ꯊꯕꯛ ꯆꯠꯂꯨꯕ꯭ꯔꯥ ꯀꯃꯥꯏꯅ ꯇꯧꯒꯦ ꯀꯔꯝ ꯀꯥꯟꯗꯥ ꯍꯜꯂꯛꯀꯦ
ꯑꯣ ꯆꯠꯂꯦ ꯑꯩ ꯉꯁꯤꯕꯨꯗꯤ ꯉꯁꯤꯁꯨ ꯑꯗꯨꯝ ꯆꯠꯂꯦ ꯅꯍꯥꯟꯈꯩꯁꯨ ꯆꯠꯂꯦꯕꯀꯣ ꯉꯥꯡ ꯉꯔꯥꯡꯅ ꯈ꯭ꯋꯥꯏꯗꯒꯤ ꯉꯟꯕ ꯃꯥꯜꯂꯦ ꯑꯩꯅ ꯆꯠꯂꯛꯄꯗꯒꯤ ꯍꯜꯂꯛꯄꯁꯤꯀꯣ ꯉꯔꯥꯡꯗꯤ ꯃꯉꯥ ꯃꯈꯥꯏ ꯇꯥꯔꯝꯃꯗꯣ ꯃꯥꯜꯂꯦ ꯁꯤ ꯌꯧꯔꯛꯄꯗ ꯑꯥꯗꯒꯤ ꯑꯗꯨꯝ ꯃꯉꯥ ꯃꯤꯅꯤꯠ ꯃꯉꯥ ꯁ꯭ꯋꯥꯏ ꯊꯣꯛꯂꯛꯈ꯭ꯔꯦꯕꯀꯣ ꯑꯇꯩ ꯑꯗꯨꯒ ꯉꯁꯤꯁꯨ ꯌꯥꯝ ꯀꯟꯅ ꯊꯦꯡꯕꯗꯤ ꯑꯣꯏꯗꯦ ꯑꯗꯨꯝ ꯄꯨꯡ ꯇꯔꯨꯛ ꯀꯥ ꯐꯥꯠꯇ꯭ꯔꯤꯕꯀꯣ ꯑꯩꯅ ꯁꯤ ꯌꯧꯔꯀꯥꯟꯗ ꯑꯗꯨꯃꯥꯏꯅ ꯇꯧꯋꯦ ꯑꯗꯨꯒ ꯍꯧꯖꯤꯛꯀꯤꯗꯁꯨ ꯑꯃꯨꯛꯁꯨ ꯆꯥꯟꯅꯒꯦ ꯇꯧꯔꯦꯕꯀꯣ ꯅꯪꯅ ꯐꯤ ꯁꯨꯕ ꯇꯜꯂꯦ ꯍꯥꯏꯕꯒꯤ ꯃꯇꯥꯡꯒꯤꯗꯣ ꯐꯤꯁꯦ ꯉꯁꯤꯁꯦ ꯑꯩꯈꯣꯏ ꯏꯁꯤꯡ ꯆꯤꯡꯉꯦꯕꯀꯣ ꯏꯁꯤꯡꯕꯨꯗꯤ ꯈꯤꯇꯪ ꯅꯩꯌꯦ ꯇꯨꯔꯦꯟꯒꯤ ꯏꯁꯤꯡꯅꯦꯕꯀꯣ ꯑꯗꯣ ꯑꯗꯨꯒ ꯑꯩꯁꯨ ꯐꯤꯁꯦ ꯇꯞ ꯇꯥꯈꯩ ꯁꯨꯗꯣꯛꯄ ꯅꯍꯥꯟꯈꯩ ꯁꯨꯒꯗꯕꯗꯣ ꯑꯗꯨꯝ ꯇꯟꯕ ꯍꯥꯏꯇꯥꯔꯦ ꯑꯗꯨꯒ ꯑꯩꯗꯤ ꯃꯆꯤꯠ ꯃꯆꯤꯠ ꯁꯨꯕꯗꯨꯁꯨ ꯁꯨꯝ ꯍꯩꯅꯗꯦꯕꯀꯣ ꯑꯗꯨꯒꯤ ꯇꯟꯕꯅꯦꯅ ꯁꯨꯝ ꯅꯝꯁꯤꯜꯂꯒ ꯊꯝꯕꯗꯨꯗ ꯉꯁꯤꯗꯤ ꯏꯁꯤꯡꯁꯨ ꯆꯤꯡꯉꯅꯤꯅ ꯌꯥꯝꯁꯨ ꯌꯥꯝꯁꯤꯜꯂꯛꯑꯦꯅ ꯉꯁꯤꯁꯦ ꯐꯤ ꯁꯨꯗꯣꯛꯑꯕꯀꯣ ꯑꯩꯁꯦ ꯑꯗꯨꯒ ꯍꯣꯏ ꯅꯨꯡꯁꯥꯕꯨꯗꯤ ꯑꯥ ꯑꯩꯅ ꯁꯨꯕ ꯃꯇꯝꯗꯕꯨꯗꯤ ꯅꯨꯡꯁꯥꯗꯤ ꯁꯥꯗꯤ ꯁꯥꯗꯦ ꯑꯗꯨ ꯑꯣꯏꯁꯨ ꯑꯗꯨꯝ ꯗ꯭ꯔꯥꯏꯌꯔ ꯇꯧꯊꯣꯛꯑꯒ ꯐꯧꯕꯗ ꯌꯥꯗꯧ ꯃꯥꯜꯂꯦꯅꯀꯣ ꯑꯗꯨꯒ ꯑꯃꯨꯛ ꯅꯨꯡꯊꯤꯟꯕꯨꯗꯤ ꯅꯨꯡꯁꯥ ꯁꯥꯕ ꯃꯥꯜꯂꯦ ꯉꯁꯤꯁꯨꯀꯣ ꯑꯗꯨꯅ ꯑꯗꯨꯝ ꯆꯞ ꯆꯥꯈ꯭ꯔꯦ ꯑꯗꯨꯒ ꯑꯩꯅ ꯀꯥꯎꯕ ꯑꯃꯅ ꯉꯁꯥꯏꯒꯤ ꯅꯣꯡ ꯃꯪꯉꯦꯅ ꯑꯩꯁꯦ ꯈꯃꯨꯛꯇꯇꯨꯁꯨ ꯁꯨꯗꯣꯛꯑꯒ ꯀꯩꯅꯣ ꯇꯧꯔ ꯐꯧꯗꯣꯛꯑꯝꯗꯕ ꯍꯥꯏ ꯇꯔꯦ ꯐꯥꯎꯗꯣꯛꯄꯗꯨ ꯀꯥꯎꯕꯒꯤ ꯗ꯭ꯔꯥꯏꯕꯔꯕꯨꯗꯤ ꯇꯧꯋꯦ ꯍꯥꯏꯔꯒꯁꯨ ꯈꯨꯣꯡꯃꯨꯛꯅꯤꯅ ꯃꯅꯨꯡꯗꯨꯗꯤ ꯈꯤꯇꯪ ꯆꯣꯠꯂꯞ ꯆꯣꯠꯂꯞ ꯇꯧꯔꯤꯑꯕꯀꯣ ꯑꯗꯨꯅ ꯌꯥꯔꯔꯣꯏ ꯍꯌꯦꯡꯐꯥꯎꯒꯤ ꯇꯣꯡꯕꯒꯤꯗꯤ ꯍꯌꯦꯡ ꯇꯕꯗꯤꯀꯣ ꯑꯗꯣ ꯑꯗꯨꯗꯤ ꯆꯥꯛꯁꯨ ꯆꯥꯕ ꯂꯣꯏꯔꯕꯃꯤꯅ ꯉꯁꯤꯗꯤ ꯋꯀꯤꯡꯒꯨꯝꯕ ꯆꯠꯀꯗꯣꯔꯤꯕ꯭ꯔꯥ ꯅꯠꯇ꯭ꯔꯒ ꯀꯃꯥꯏꯅ ꯇꯧꯗꯣꯏꯅꯣ
ꯍꯣꯏ ꯋꯥꯛꯀꯤꯡꯕꯨꯗꯤ ꯆꯠꯅꯤ ꯑꯥ ꯑꯗꯨꯒ ꯉꯍꯥꯛꯇꯪ ꯆꯠꯂꯨꯅꯤ ꯋꯥꯛꯀꯤꯡ ꯆꯠꯄꯁꯦ ꯐꯩꯗꯅꯀꯣ ꯆꯥꯛꯆꯥ ꯇꯣꯛꯑꯒ ꯗꯥꯏꯖꯦꯁꯟꯗꯁꯨ ꯃꯇꯦꯡ ꯄꯥꯡꯉꯦ ꯑꯗꯨꯒ ꯉꯥꯏꯍꯥꯛꯇꯪ ꯍꯥꯏꯗꯤ ꯊꯣꯛꯎꯕ ꯍꯥꯏꯁꯤꯅꯕꯨ ꯐꯝꯖꯤꯜꯂ ꯂꯩꯔꯒꯗꯤ ꯑꯃꯨꯛ ꯀꯩꯅꯣ ꯇꯧꯋꯤꯗꯅ ꯍꯥꯏꯗꯤ ꯏꯁꯥꯗ ꯂꯣꯝꯁꯤꯜꯂꯤꯗꯅꯀꯣ ꯑꯗꯨꯅ ꯈꯤꯇꯪ ꯊꯣꯛꯎꯕꯅꯗꯤ ꯐꯩ ꯑꯗꯨꯒ ꯑꯃꯨꯛ ꯐꯤ ꯁꯨꯕ ꯍꯥꯏꯔꯒ ꯐꯤ ꯁꯨꯕꯒꯨꯝꯕ ꯑꯗꯒꯤ ꯀꯥ ꯁꯤꯡ ꯀꯥ ꯁꯦꯡꯗꯣꯛꯄꯒꯨꯝꯕꯁꯦ ꯍꯥꯏꯗꯤ ꯏꯆꯝ ꯆꯝꯕ ꯊꯕꯛꯇꯤ ꯉꯥꯛꯇꯗꯤ ꯑꯣꯏꯕ ꯑꯗꯨꯒ ꯍꯦꯛ ꯇꯧꯕ ꯂꯣꯏꯔꯀꯥꯟꯗ ꯏꯁꯥꯗ ꯏꯌꯥꯡ ꯌꯥꯡꯊꯣꯛꯄ ꯑꯗꯒꯤ ꯏꯁꯥꯁꯦ ꯏꯁꯦꯡ ꯁꯦꯡꯗꯣꯛꯄꯗꯧꯅ ꯌꯥꯝꯅ ꯅꯨꯡꯉꯥꯏꯕ ꯐꯥꯎꯕꯁꯦ ꯁꯨꯃꯥꯏꯅ ꯐꯥꯎꯋꯦ ꯍꯥꯏꯗꯤ ꯑꯩꯈꯣꯏ ꯌꯣꯒꯗꯁꯨ ꯁꯨꯃꯥꯏꯅ ꯌꯥꯎꯋꯦꯕꯀꯣ ꯁꯧꯆꯥꯥꯅ ꯌꯥꯎꯋꯦꯕ ꯁꯧꯆꯥ ꯍꯥꯏꯗꯤ ꯀꯩꯅꯣ ꯇꯣꯏꯅꯦꯕ ꯀ꯭ꯂꯤꯟꯂꯤꯅꯦꯁ ꯍꯥꯏꯅꯦꯕꯀꯣ ꯏꯁꯥ ꯍꯥꯏꯗꯤ ꯑꯩꯈꯣꯏꯅ ꯑꯃꯨꯛ ꯌꯣꯒꯗ ꯌꯥꯎꯔꯀꯥꯟꯗꯅ ꯑꯃꯨꯛ ꯍꯛꯆꯥꯡ ꯐꯤꯖꯤꯀꯦꯜꯂꯤ ꯃꯄꯥꯟ ꯊꯣꯡ ꯈꯛꯇꯪ ꯁꯦꯡꯗꯣꯛꯄ ꯅꯠꯇꯕꯤꯗꯀꯣ ꯋꯥꯈꯜꯁꯨ ꯑꯗꯒꯤ ꯍꯛꯆꯥꯡꯁꯨ ꯂꯣꯏꯅ ꯁꯦꯡꯗꯣꯛꯄꯒꯤ ꯑꯃ ꯄꯣꯠ ꯑꯃ ꯌꯥꯎꯋꯦ ꯀꯣ ꯑꯗꯣ ꯁꯝꯅ ꯑꯩꯈꯣꯏꯅ ꯆꯨꯝꯅ ꯁꯨꯝ ꯇꯧꯕ ꯀꯥꯟꯗꯗꯤ ꯍꯥꯏꯗꯤ ꯑꯩꯈꯣꯏꯅ ꯁꯨꯝ ꯃꯌꯥꯝꯅ ꯇꯧꯅꯩ ꯁꯨꯃꯥꯏꯅ ꯇꯧꯅꯩ ꯍꯥꯏꯗꯤ ꯀꯃꯟꯂꯤ ꯇꯧꯅꯕꯁꯤꯗ ꯍꯥꯏꯗꯤ ꯌꯨꯝ ꯁꯦꯡꯕ ꯑꯣꯏꯒꯦꯔꯥ ꯅꯠꯇ꯭ꯔꯒꯅ ꯈꯣꯡꯕꯥꯟ ꯂꯤꯄꯥꯟ ꯁꯦꯡꯕ ꯑꯣꯏꯒꯦꯔꯥ ꯑꯃꯥꯡꯁꯪ ꯁꯦꯡꯕ ꯑꯣꯏꯒꯦꯔꯥ ꯉꯥꯛꯇꯪ ꯁꯦꯡꯗꯣꯛꯎꯔꯀꯥꯟꯗ ꯏꯁꯥꯗ ꯌꯥꯝꯅ ꯑꯌꯥꯡꯕ ꯇꯔꯨ ꯇꯔꯨꯕ ꯑꯃ ꯐꯥꯎꯕꯗꯨ ꯀꯣ ꯀꯩ ꯍꯥꯏꯅꯤ ꯏꯌꯥꯡ ꯌꯥꯡꯊꯣꯛꯄ ꯑꯃ ꯐꯥꯎꯕꯗꯣ ꯑꯗꯨꯒꯨꯝꯕ ꯑꯃ ꯑꯗꯨꯝ ꯂꯩ ꯍꯥꯏꯇꯥꯔꯦꯀꯣ ꯍꯥꯏꯗꯤ ꯏꯁꯥ ꯏꯁꯥ ꯃꯅꯨꯡ ꯋꯥꯈꯜ ꯀꯩꯀꯩ ꯁꯦꯡꯕ ꯅꯠꯇꯥꯔꯒꯁꯨ ꯈꯤꯇꯪ ꯐꯤꯖꯤꯀꯦꯜꯂꯤ ꯈꯤꯇꯪ ꯇꯧꯕꯗꯨꯅ ꯍꯦꯟꯅ ꯋꯥꯈꯜ ꯁꯥꯟꯇꯤ ꯑꯗꯨꯃꯥꯏꯅ ꯑꯣꯏꯌꯦ ꯅꯪꯉꯣꯟꯗ ꯐꯥꯎꯕ ꯐꯥꯎꯗꯕ꯭ꯔꯗꯤ ꯈꯪꯗꯦ ꯀꯃꯥꯏꯅ ꯈꯟꯕꯤꯒꯦ
ꯍꯣꯏ ꯑꯗꯨꯅꯦ ꯍꯣꯏ ꯑꯩꯈꯣꯏꯅ ꯌꯣꯒꯃꯛꯇꯤ ꯁꯥꯟꯅꯔꯨꯗ꯭ꯔꯃꯤꯅ ꯅꯣꯏꯒꯤ ꯅꯨꯡꯒꯤ ꯑꯣꯏꯕ ꯑꯗꯨ ꯑꯗꯥꯗꯤ ꯊꯣꯏꯗꯣꯛꯅ ꯌꯥꯝ ꯀꯟꯅ ꯈꯪꯖꯤꯜꯂꯨꯗ꯭ꯔꯦꯕꯀꯣ ꯇꯧꯕꯇꯕꯨ ꯑꯥ ꯍꯧꯖꯤꯛꯀꯤ ꯍꯥꯏꯔꯤꯕ ꯋꯀꯤꯡ ꯆꯠꯄ ꯍꯥꯏꯕ ꯑꯗꯒꯤ ꯁꯥꯖꯦꯜ ꯇꯧꯕ ꯍꯥꯏꯕ ꯌꯣꯒ ꯇꯧꯕ ꯍꯥꯏꯕ ꯄꯨꯝꯅꯃꯛ ꯁꯦ ꯆꯞ ꯃꯥꯟꯅꯩꯕꯀꯣ ꯆꯞ ꯃꯥꯟꯅꯕ ꯍꯥꯏꯕꯗꯤ ꯑꯥ ꯑꯩꯈꯣꯏꯁꯨ ꯁꯨꯝ ꯇꯣꯏꯅ ꯑꯥ ꯋꯥꯛ ꯌꯣꯒ ꯇꯧꯔꯛꯇ꯭ꯔꯒꯁꯨ ꯋꯥꯛꯀꯤꯡ ꯀꯩꯀꯥ ꯁꯨꯝ ꯆꯠꯂꯛꯄꯅꯤꯅꯀꯣ ꯆꯠꯄꯒꯤ ꯃꯍꯥꯎꯁꯦ ꯈꯪꯈ꯭ꯔꯦꯕ ꯍꯧꯖꯤꯛꯇꯤ ꯈꯪꯉꯕꯅꯤꯅ ꯀꯩ ꯍꯥꯏꯅꯤ ꯅꯣꯡꯃ ꯆꯠꯍꯧꯗꯕꯗ ꯅꯪ ꯑꯗꯨꯒꯤ ꯅꯁꯥꯗ ꯉꯁꯥꯏꯒꯤ ꯅꯨꯡꯉꯥꯏꯕ ꯐꯪꯍꯧꯗꯕ ꯃꯥꯟꯕ ꯑꯃ ꯀꯩ ꯍꯥꯏꯅꯤ ꯏꯁꯥꯁꯤ ꯉꯁꯤꯒꯤ ꯊꯕꯛ ꯑꯃ ꯇꯧꯕ ꯋꯥꯠꯍꯧꯕ ꯀꯣ ꯑꯗꯨꯒ ꯏꯁꯥꯁꯦ ꯅꯨꯡꯉꯥꯏ ꯅꯨꯡꯉꯥꯏꯊꯣꯛꯐꯝ ꯈꯪꯗꯕꯁꯦ ꯃꯁꯤ ꯇꯧꯕ ꯍꯧꯔꯦꯕ ꯑꯗꯨ ꯆꯠꯇꯕ ꯑꯃꯅꯕꯨꯗꯤ ꯑꯃꯍꯥ ꯑꯗꯨꯝ ꯑꯣꯏꯗꯣꯏꯅꯦ ꯈꯪꯉꯣꯏꯕꯀꯣ ꯑꯩꯈꯣꯏꯁꯨ ꯑꯗꯨ ꯆꯠꯂꯨꯔꯒꯗꯤ ꯉꯁꯥꯏꯒꯤ ꯆꯠꯄꯁꯤꯗ ꯅꯨꯡꯉꯥꯏꯔꯤꯁꯤ ꯀꯩꯅꯣ ꯍꯥꯏꯕꯗ ꯉꯁꯥꯏꯒꯤ ꯍꯛꯆꯥꯡꯁꯤꯁꯨ ꯅꯨꯡꯉꯥꯏꯕ ꯍꯛꯆꯥꯡ ꯅꯨꯡꯉꯥꯏꯕꯁꯤꯗ ꯌꯥꯎꯗꯣꯏꯁꯦ ꯃꯤꯠ ꯅꯨꯡꯉꯥꯏ ꯋꯥꯈꯜ ꯅꯨꯡꯉꯥꯏ ꯑꯗꯒꯤ ꯁꯤ ꯄꯨꯜꯂꯞꯁ ꯁꯨꯝ ꯁꯨꯔꯦ ꯍꯥꯏꯕ ꯇꯥꯔꯦ ꯀꯣ ꯆꯠꯄ ꯈꯛꯇ ꯍꯥꯏꯔꯒ ꯑꯩ ꯋꯦꯠꯀꯤ ꯈꯛꯇꯪ ꯇꯥꯕꯒꯤ ꯅꯠꯇ꯭ꯔꯒ ꯗꯥꯏꯖꯦꯁꯟꯒꯤ ꯈꯛꯇꯪꯒꯤ ꯑꯃꯨꯛ ꯈꯛꯇꯪꯒꯤ ꯋꯥ ꯅꯠꯇꯕꯀꯣ ꯑꯗꯨꯗ ꯅꯨꯡꯉꯥꯏꯗꯣꯏꯁꯦ ꯉꯁꯥꯏꯒꯤ ꯆꯠꯄꯁꯤꯗ ꯍꯋꯥ ꯅꯨꯡꯁꯤꯠ ꯑꯐꯕ ꯐꯪꯉꯛꯄꯒꯤ ꯅꯨꯡꯉꯥꯏꯕ ꯑꯗꯒꯤ ꯏꯁꯥꯒꯤ ꯅꯨꯡꯉꯥꯏꯕ ꯃꯅꯨꯡꯗꯒꯤ ꯊꯣꯛꯂꯛꯄ ꯅꯨꯡꯉꯥꯏꯕꯁꯦ ꯍꯥꯏꯇꯥꯔꯦꯀꯣ꯫ ꯆꯠꯄꯒꯤ ꯑꯗꯒꯤ ꯍꯥꯏꯗꯤ ꯋꯥꯀꯤꯡ ꯇꯧꯔꯨꯕꯒꯤ ꯍꯛꯆꯥꯡ ꯁꯥꯖꯟ ꯇꯧꯔꯨꯕꯒꯤ ꯅꯨꯡꯉꯥꯏꯕꯕꯁꯤ ꯈꯦꯠꯅꯩ ꯍꯥꯏꯒꯗ ꯍꯥꯏꯕ ꯇꯥꯔꯦꯀꯣ ꯑꯗꯨꯅ ꯑꯗꯨꯒꯤ ꯃꯍꯥꯎꯗꯣ ꯇꯧꯗꯕ ꯑꯃꯅꯕꯨꯗꯤ ꯈꯪꯉꯣꯏ ꯑꯗꯨꯒ ꯃꯥꯥꯏ ꯃꯥꯒꯤ ꯄꯥꯔꯠ ꯄꯥꯔꯠꯇꯨꯒꯤ ꯇꯣꯉꯥꯟ ꯇꯣꯉꯥꯟꯖꯈ꯭ꯔꯒꯁꯨ ꯍꯥꯏꯕꯗꯤ ꯑꯦꯛꯁꯔꯁꯥꯏꯁ ꯇꯧꯕ ꯍꯥꯏꯕꯁꯤꯗ ꯄꯨꯜꯂꯞ ꯁꯨꯞꯄꯛ ꯀꯥꯟꯗ ꯁꯤꯗ ꯊꯣꯛꯏꯕ ꯅꯨꯡꯉꯥꯏꯕꯁꯦ ꯁꯦ ꯁꯤꯒꯤ ꯍꯥꯏꯕꯗꯤ ꯍꯛꯆꯥꯡ ꯈꯛꯇꯒꯤ ꯅꯠ ꯅꯠꯇꯅ ꯉꯁꯥꯏ ꯑꯩꯅ ꯍꯥꯏꯔꯤꯁꯦ ꯃꯥꯏꯟꯗꯁꯨ ꯌꯥꯝꯅ ꯔꯤꯐ꯭ꯔꯦꯁ ꯑꯣꯏꯍꯟꯕ꯫ ꯑꯥ ꯋꯥꯈꯟꯁꯦ ꯅꯧꯊꯣꯛꯍꯟꯕꯥ꯫ ꯑꯋꯥ ꯑꯅꯥ ꯃꯌꯥꯝꯗꫭ ꯉꯥꯛꯇꯪꯗꯨꯁꯨ ꯀꯥꯎꯊꯣꯛꯑꯒ ꯅꯨꯡꯉꯥꯏꯍꯟꯕ ꯅꯨꯡꯉꯥꯏꯍꯟꯕ ꯑꯃ ꯉꯝꯍꯜꯂꯤꯁꯦ ꯁꯤꯒꯤꯁꯤꯅꯦꯕ ꯃꯔꯨ ꯌꯥꯝꯅ ꯑꯣꯏꯔꯤꯁꯤꯗꯤ ꯑꯗꯨꯅ ꯑꯗꯨꯝ ꯑꯃ ꯑꯃ ꯇꯣꯉꯥꯟꯅ ꯁꯥꯖꯦꯟ ꯇꯧꯅꯔꯒꯁꯨ ꯑꯗꯨꯝ ꯃꯥꯒꯤ ꯅꯨꯡꯒꯤ ꯋꯥꯍꯟꯊꯣꯛꯁꯤꯗ ꯑꯗꯨꯝ ꯍꯥꯏꯔꯞ ꯃꯥꯟꯅꯒꯗꯕ ꯑꯗꯨꯝ ꯃꯥꯜꯂꯦ꯫ ꯑꯗꯨꯅ ꯑꯩꯅ ꯍꯥꯏꯅꯤꯡꯕꯗꯤ ꯑꯗꯨꯝ ꯑꯩꯅ ꯅꯣꯏꯒꯤ ꯃꯅꯨꯡꯒꯤ ꯑꯥ ꯍꯥꯏꯕꯗꯤ ꯌꯥꯝ ꯂꯨꯅ ꯂꯨ ꯂꯨꯅ ꯈꯪꯖꯤꯜꯂꯨꯗ꯭ꯔꯒꯁꯨ ꯑ ꯃ ꯀꯃꯟ ꯑꯣꯏꯕ ꯍꯥꯏꯇꯥꯔꯦꯀꯣ ꯁꯥꯏ ꯁꯥꯖꯦꯟ ꯍꯥꯏꯕꯁꯤꯗ ꯌꯥꯎꯔꯤꯕ ꯀꯃꯟ ꯑꯣꯏꯕ ꯁꯤꯃꯗꯤ ꯑꯗꯨꯝ ꯆꯞ ꯃꯥꯟꯅꯒꯗ꯭ꯔꯥ ꯍꯥꯏꯅ ꯈꯜꯂꯦ ꯑꯩꯒꯤ ꯃꯣꯠꯇ ꯁꯨꯃꯥꯏꯅꯀꯣ꯫ ꯑꯗꯨ ꯅꯪꯅꯁꯨ ꯑꯗꯨꯝ ꯑꯩꯅ ꯍꯥꯏꯔꯤꯁꯤꯗꯥ ꯑꯁꯣꯏ ꯑꯄꯥ ꯌꯥꯎꯔꯁꯨ ꯑꯗꯨꯝ ꯍꯥꯏꯕꯤꯔꯛꯑꯣ ꯌꯥꯏ꯫
ꯍꯣꯏ ꯆꯨꯝꯃꯦ ꯑꯗꯨꯝ ꯃꯥꯟꯅꯅꯤ ꯍꯥꯏꯕꯗꯤ ꯃꯍꯛꯆꯥꯡ ꯁꯦꯡꯗꯣꯛꯄꯅꯤꯗꯅꯀꯣ ꯐꯤꯖꯤꯀꯦꯜꯂꯤ꯫ ꯑ ꯈꯣꯏꯅ ꯑꯈꯣꯏꯅ ꯑꯗꯨꯀꯥꯟꯗ ꯑꯃꯨꯛ ꯁꯤꯗ ꯑꯃꯨꯛ ꯂꯥꯛꯏꯁꯤꯅ ꯑꯃꯨꯛ ꯃꯦꯟꯇꯦꯜꯂꯤ ꯍꯣꯏ ꯈꯤꯇꯪꯗꯤ ꯐ꯭ꯔꯦꯁ ꯑꯣꯏ ꯁꯥꯏꯁ ꯇꯧꯀꯥꯟꯗ ꯑꯗꯨꯒ ꯈꯤꯇꯪ ꯈꯦꯠꯅꯔꯛꯏꯁꯦ ꯀꯃꯥꯏꯅ ꯇꯧꯒꯦꯗ ꯑꯩꯈꯣꯏꯅ ꯃꯨꯛ ꯁ ꯁ꯭ꯄꯤꯔꯤꯆꯨꯋꯦꯜ ꯄꯥꯠ ꯍꯥꯏꯕ ꯑꯃ ꯂꯩꯗꯅꯀꯣ꯫ ꯍꯥꯏꯗꯤ ꯏꯁꯣꯔꯒꯤ ꯂꯝꯕꯤ ꯍꯥꯏꯕ ꯑꯃ ꯂꯥꯛꯄ ꯀꯥꯟꯁꯤꯗ ꯑꯃꯨꯛ ꯏꯁꯄꯤꯔꯤꯆꯨꯋꯦꯜ ꯑꯣꯏꯕꯁꯤꯗ ꯑꯃꯨꯛ ꯇꯣꯉꯟꯈ꯭ꯔꯦꯕ ꯄꯨꯔꯥ꯫ ꯍꯥꯏꯕꯗꯤ ꯑꯩꯈꯣꯏꯒꯤ ꯃꯌꯥꯝꯅ ꯈꯟꯅꯔꯤꯕ ꯁꯗꯥꯔꯣꯟ ꯈꯟꯅꯔꯤꯕꯁꯤꯗꯒꯤ ꯑꯃꯨꯛ ꯈꯤꯇꯪ ꯇꯥꯏꯌꯣꯟꯅꯕ ꯍꯥꯏꯇꯥꯔꯦ꯫ ꯀꯣ ꯑꯩꯈꯣꯏꯒꯤ ꯋꯦ ꯑꯣꯐ ꯂꯥꯏꯐ ꯍꯥꯏꯇꯥꯔꯦꯀꯣ ꯑꯩꯈꯣꯏ ꯆꯠꯄ ꯄꯨꯟꯁꯤꯁꯦ ꯀꯔꯤ ꯂꯝꯕꯤꯗ ꯆꯠꯀꯅꯤ ꯀꯔꯝꯕ ꯂꯝꯕꯤꯅ ꯑꯁꯦꯡꯕ ꯑꯣꯏꯒꯅꯤ ꯀꯥꯏꯅ ꯂꯥꯛꯄ ꯃ ꯂꯥꯛꯄ ꯀꯥꯟꯁꯤꯗ ꯌꯣꯒꯁꯤꯗ ꯏꯁꯄꯤꯔꯤꯆꯨꯋꯦꯜ ꯂꯥꯛꯄꯁꯤꯅ ꯑꯁꯤꯗ ꯈꯤꯇꯪ ꯈꯦꯠꯅꯈꯤꯕ ꯍꯥꯏ ꯇꯔꯦ ꯑꯗꯨꯀꯥꯟꯗ ꯑꯃꯨꯛ ꯃꯥꯏꯟ ꯁꯦꯡꯗꯣꯛꯄ ꯍꯥꯏꯗꯤ ꯃꯌꯥ ꯍꯥꯏꯗꯤ ꯇꯩꯕꯪꯒꯤ ꯑꯃꯣꯠ ꯑꯀꯥꯏ ꯃꯌꯥꯝꯁꯦ ꯍꯥꯏꯕꯗꯤ ꯑꯩꯈꯣꯏꯁꯦ ꯍꯥꯏꯕꯗꯤ ꯍꯦꯛ ꯌꯨꯝ ꯍꯦꯛ ꯍ ꯍꯦꯛ ꯍꯧꯒꯠꯂꯛꯄꯗꯒꯤ ꯍꯥꯏꯗꯤ ꯑ ꯀꯩꯅꯣ ꯑꯗꯨꯝ ꯊꯦꯡꯅꯔꯗꯣꯏꯅꯤꯗꯅ ꯃꯌꯥꯒꯤ ꯄꯣꯠꯁꯤꯗꯤ ꯍꯥꯏꯕꯗꯤ ꯑꯥ ꯏꯃꯨꯡ ꯃꯅꯨꯡꯒꯤ ꯑꯣꯏꯔꯣ ꯏꯁꯥꯒꯤ ꯄ꯭ꯔꯣꯕ꯭ꯂꯦꯝꯒꯤ ꯑꯣꯏꯔꯣ꯫ ꯑꯃ ꯍꯦꯛꯇ ꯑꯋꯥꯠꯄ ꯑꯣꯏꯒꯦꯔꯥ ꯑꯗꯒꯤ ꯍꯔꯥꯎꯕ ꯑꯣꯏꯒꯦꯔꯥ ꯑ ꯀꯞꯅꯤꯡꯕ ꯑꯣꯏꯒꯦꯔꯥ ꯂꯣꯏꯅ ꯐꯥꯎꯕ ꯃꯌꯥꯝꯁꯦ ꯑꯁꯤ ꯃꯌꯥꯝꯁꯦ ꯂꯣꯏꯅ ꯁ ꯁꯦꯡꯗꯣꯛꯈꯤꯗꯣꯏꯅꯦꯕꯀꯣ ꯁꯨꯃꯥꯏꯅ ꯁꯦꯡꯗꯣꯛꯄ ꯀꯥꯟꯁꯤꯗꯅꯦꯕ ꯁꯧ ꯆ ꯍꯥꯏꯔꯛꯇꯣꯏꯁꯦ ꯑꯩꯈꯣꯏꯅ ꯍꯦ ꯑꯗꯨꯒꯤ ꯋꯥ ꯈꯛꯇꯅꯦ꯫ ꯑꯗ ꯊꯣꯏꯅꯕꯨꯗꯤ ꯑ ꯑꯗꯨꯗ ꯑꯗꯨ ꯅꯠꯇꯕꯗꯗꯤ ꯊꯣꯏꯅ ꯗꯤꯐ꯭ꯔꯦꯟꯁ ꯂꯩꯇꯦꯗ ꯖꯁ ꯏꯁ꯭ꯄꯤꯔꯤꯆꯨꯋꯦꯜ ꯑꯗꯒꯤ ꯃꯥꯏꯟꯒꯤ ꯈꯤꯇꯪ ꯍꯥꯏꯗꯤ ꯏꯃꯣꯁꯅꯦꯜ ꯑꯣꯏꯕ ꯄꯣꯠ ꯃꯈꯩꯗꯨꯣ ꯂꯣꯏꯅꯃꯛ ꯍꯥꯏꯗꯤ ꯕꯦꯂꯦꯟꯁ ꯇꯧꯍꯟꯕ ꯍꯥꯏꯇꯥꯔꯦꯀꯣ ꯑꯗꯨꯃꯥꯏ ꯑꯗꯨꯒꯨꯝꯕꯒꯤ ꯈꯔꯗꯤ ꯂꯩ ꯑꯇꯩꯗꯤ ꯊꯣꯏꯅ ꯍꯥꯏꯗꯤ ꯍꫭꯏ ꯑ ꯑ ꯀꯩꯅꯣꯒꯨꯝꯕꯗꯗꯤ ꯍꯣꯏ ꯑ ꯄꯣꯁꯆꯔ ꯀꯩ ꯀꯩꯗꯕꯨꯣꯏꯗꯤ ꯑꯗꯨꯝ ꯍꯥꯏꯗꯤ ꯈꯦꯠꯅꯕꯗꯤ ꯑꯗꯨꯝ ꯂꯥꯛꯑꯅꯤ ꯐꯤꯖꯤꯛ ꯀꯦꯜ ꯑꯦꯛꯁꯔꯁꯥꯏꯁ ꯍꯥꯏꯕꯁꯤꯒ ꯑꯃꯨꯛ ꯌꯣꯒꯁꯤ ꯑꯃꯨꯛ ꯑꯗꯨ ꯅꯨꯡꯉꯥꯏꯕꯗꯨꯗꯤ ꯑꯗꯨꯝ ꯃꯥꯟꯅꯔꯦ ꯍꯥꯏꯇꯥꯔꯦ ꯐꯤꯖꯤꯀꯦꯜꯂꯤꯗꯤꯀꯣ ꯑꯗꯨꯃꯥꯏꯅ ꯂꯩꯌꯦ꯫ ꯑꯗꯣ ꯀꯩꯅꯣ ꯇꯧꯕ꯭ꯔꯥ ꯉꯁꯤ ꯉꯔꯥꯡꯁꯤꯕꯨ ꯋꯥꯋꯀꯤꯡꯒ ꯆꯠꯄ ꯑꯌꯨꯛꯇ꯫
ꯑꯥ ꯍꯣꯏ ꯑꯗꯨꯅꯦ ꯍꯧꯖꯤꯛꯀꯤ ꯍꯥꯏꯕꯗꯤ ꯌꯣꯒꯁꯤꯗ ꯉꯁꯥꯏꯒꯤ ꯌꯥꯝꯅ ꯗꯤꯁꯁꯤꯞ ꯄ꯭ꯂꯤꯟ ꯑꯃ ꯆꯪꯉꯦ ꯍꯥꯏꯕꯗꯤ ꯁꯤꯗꯤ ꯄꯨꯔꯥ ꯂꯥꯏꯟ ꯑꯃꯅꯦ ꯑꯈꯣꯏꯅ ꯅꯩ ꯏꯆꯝ ꯆꯝꯅ ꯍꯥꯏꯕꯗꯤ ꯂꯝꯖꯦꯟ ꯉꯥꯏꯍꯥꯛ ꯆꯦꯜꯂꯨꯕ ꯑꯗꯩ ꯋꯥꯛꯀꯤꯡ ꯉꯥꯏꯍꯥꯛ ꯆꯠꯂꯨꯕꯗꯨꯒ ꯈꯦꯠꯅꯔꯛꯏꯁꯤꯕꯨꯅ ꯑꯗꯨꯃꯥꯏꯅ ꯆꯠꯈꯤꯕꯗꯨꯗ ꯑꯣꯏꯔꯦꯀꯣ ꯍꯥꯏꯕꯗꯤ ꯅꯥ ꯁꯤꯗꯤ ꯃꯥꯒꯤ ꯑꯥ ꯌꯥꯝꯅ ꯐꯖꯕ ꯍꯥꯏꯕ ꯇꯥꯔꯦꯀꯣ ꯐꯖꯕ ꯂꯝꯕꯤ ꯑꯃ ꯌꯥꯝ ꯏꯪꯕ ꯇꯞꯄ ꯑꯥ ꯏꯁꯣꯔꯒꯤ ꯂꯝꯗ ꯊꯥꯖꯕ ꯑꯃꯒ ꯂꯣꯏꯅꯅ ꯇꯧꯕ ꯑꯦꯛꯁꯔꯁꯥꯏꯁ ꯃꯈꯜ ꯑꯃꯅꯤ ꯍꯥꯏꯕ ꯇꯥꯔꯦꯀꯣ꯫ ꯑꯗꯨꯗ ꯃꯈꯟ ꯃꯌꯥꯝ ꯂꯩꯒ꯭ꯔꯦ ꯑꯗꯨꯅ ꯍꯣꯏ ꯑꯗꯨꯒꯤꯗꯨꯃꯗꯤ ꯌꯥꯎꯗ꯭ꯔꯦꯀꯣ ꯑꯈꯣꯏꯅ ꯆꯝꯅ ꯋꯥꯛꯀꯤꯡ ꯆꯠꯄ ꯑꯣꯔ ꯑꯦꯛꯁꯔꯁꯥꯏꯁ ꯇꯧꯕ ꯂꯝꯖꯦꯟ ꯆꯦꯟꯕ ꯇꯧꯕꯁꯤꯗꯕꯨꯗꯤ ꯑꯗꯨꯒꯤ ꯑꯗꯨꯒꯤꯗꯨꯃ ꯈꯦꯠꯅꯕꯗꯨꯃꯁꯨ ꯌꯥꯝ ꯐꯖꯩ ꯍꯥꯏꯕꯗꯤ ꯑꯥ ꯇꯧꯒꯦ ꯍꯥꯏꯕꯗ ꯉꯁꯥꯏꯒꯤ ꯌꯥꯝꯅ ꯈꯥꯡꯕ ꯀꯟꯕ ꯏꯤꯡꯕ ꯑꯗꯒꯤ ꯗꯤꯁꯁꯤꯄ꯭ꯂꯤꯟ ꯍꯥꯏꯇꯥꯔꯦ ꯁꯝꯅꯀꯣ ꯁꯤꯒꯨꯝꯕꯁꯦ ꯌꯥꯝ ꯆꯪꯉꯦ ꯍꯥꯏꯕ ꯇꯥꯔꯦ ꯑꯗꯨꯝ ꯍꯥꯏꯕꯗꯤ ꯑꯥ ꯑꯃꯅ ꯍꯦꯛꯇ ꯑꯩꯥꯉꯛ ꯉꯁꯤ ꯈꯛꯇꯪ ꯇꯧꯅꯤꯡꯉꯦ ꯉꯁꯤ ꯌꯨꯕ ꯇꯧꯅꯤꯡꯉꯦ ꯍꯥꯏꯔ ꯈꯪꯗꯧ ꯇꯧꯁꯤꯟꯕ ꯍꯌꯦꯡꯗꯒꯤ ꯑꯃꯨꯛ ꯂꯦꯞꯊꯣꯛ ꯄꯥ ꯁꯨꯃꯥꯏꯅ ꯇꯧꯕꯒꯤ ꯄꯣꯠꯁꯤꯃꯗꯤ ꯑꯃꯨꯛ ꯌꯥꯗ꯭ꯔꯦꯗꯅꯀꯣ ꯍꯥꯏꯗꯤ ꯆꯥꯡ ꯅꯥꯏꯅ ꯏꯤꯡꯅ ꯁꯥꯟꯇꯤꯗ ꯇꯧꯕꯒꯤ ꯊꯕꯛ ꯑꯃ ꯒꯤ ꯇꯥꯏꯞꯇ ꯁꯨꯃꯥꯏꯅ ꯆꯠꯄꯗꯣ ꯑꯗꯨꯃ ꯌꯥꯝ ꯐꯖꯩ ꯑꯩꯒꯤ ꯑꯣꯏꯅꯗꯤ ꯑꯗꯨꯒ ꯑꯥ ꯍꯣꯏ ꯑꯗꯨꯃꯥꯏꯅꯒ ꯑꯗꯨ ꯈꯦꯠꯅꯕꯗꯣ ꯑꯥ ꯗꯨꯝ ꯑꯗꯨꯃꯥꯏꯅꯗꯤ ꯑꯣꯏꯔꯅꯤ ꯑꯗꯨꯒ ꯋꯥꯛꯀꯤꯡꯁꯦ ꯆꯠꯄꯁꯦ ꯉꯔꯥꯡ ꯆꯠꯇꯤ ꯆꯠꯂꯤꯀꯣ ꯉꯔꯥꯡꯁꯦ ꯑꯈꯣꯏꯁꯦ ꯑꯥ ꯉꯔꯥꯡꯗꯤ ꯈꯤꯇꯪ ꯂꯥꯞꯄꯔꯣꯝꯗ ꯆꯠꯁꯦꯅ ꯑꯗꯨꯃꯥꯏꯅ ꯆꯠꯂꯦꯕꯀꯣ ꯑꯥ ꯍꯥꯏꯗꯤ ꯆꯠꯇꯕ ꯌꯥꯝ ꯀꯨꯏꯔꯦꯕ ꯋꯥꯛꯀꯤꯡꯁꯦ ꯑꯁꯣꯝꯅ ꯀꯟꯒꯤꯗꯨ ꯍꯦꯛ ꯆꯠꯁꯦ ꯍꯥꯏꯅꯈꯤꯕꯗꯒꯤ ꯑꯗꯨꯝ ꯆꯠꯈꯤꯗꯕꯁꯤꯅ ꯆꯠꯈꯤꯗꯕꯁꯤꯅ ꯁꯨꯡꯆꯠ ꯆꯠ ꯈꯤꯗꯕꯗꯒꯤ ꯐꯔꯛꯁꯨ ꯌꯥꯝ ꯇꯥꯈꯤꯕ ꯑꯗꯨꯗꯒꯤ ꯉꯔꯥꯡꯗꯤ ꯆꯠꯂꯦ ꯑꯗꯨꯒ ꯉꯔꯥꯡꯁꯦ ꯑꯩꯅ ꯈꯤꯇꯪ ꯉꯟꯅꯍꯜꯂꯛꯑꯦ ꯍꯥꯏꯕꯗꯣ ꯑꯗꯨꯒꯤ ꯀꯤꯅꯣ ꯅꯨꯡꯗꯥꯡ ꯋꯥꯏꯔꯝꯁꯦ ꯈꯤꯇꯪ ꯉꯟꯅ ꯍꯜꯂꯛꯄꯁꯤꯗ ꯑꯥ ꯂꯧꯌꯥꯏ ꯂꯝꯕꯤꯔꯣꯝꯁꯦ ꯆꯠ ꯇꯞ ꯌꯥꯝ ꯀꯨꯏꯔꯦꯕ ꯑꯩꯅ ꯍꯥꯟꯅ ꯌꯥꯝ ꯇꯣꯏꯅ ꯂꯝꯖꯦꯟ ꯆꯦꯜꯂꯝꯕ ꯃꯐꯝꯅꯦꯕꯀꯣ ꯑꯗꯨꯒꯤ ꯌꯥꯝꯅ ꯅꯨꯡꯁꯤꯕ ꯍꯥꯏꯇꯥꯥꯔꯦꯀꯣ ꯑꯗꯨꯒꯤ ꯅꯨꯡꯗꯥꯡ ꯋꯥꯏꯔꯝꯒꯤ ꯚꯥꯏꯞꯁꯤꯒ ꯈꯦꯠꯅꯩꯌꯦꯕ ꯀꯣ ꯑꯇꯣꯞꯄ ꯃꯇꯝꯒꯤ ꯚꯥꯏꯞꯁꯤꯒ ꯑꯗꯨꯅ ꯅꯨꯡꯗꯥꯡ ꯋꯥꯏꯔꯝꯗ ꯉꯥꯛꯇꯪ ꯆꯠꯎꯁꯦꯅ ꯉꯔꯥꯡꯗꯤ ꯑꯗꯨꯝ ꯑꯩꯅ ꯑꯗꯨꯝ ꯍꯦꯛ ꯍꯜꯂꯛꯄꯒ ꯏꯃꯥꯟꯅꯕ ꯑꯃ ꯑꯗꯨꯝ ꯅꯪ ꯁꯪꯒꯗ꯭ꯔꯥ ꯈꯣꯠ ꯍꯥꯏꯔꯞ ꯍꯪꯉꯦ ꯃꯥꯅ ꯃꯥꯁꯨ ꯍꯥꯏꯕꯗꯤ ꯁꯪꯒꯅꯤ ꯍꯣꯏ ꯌꯦꯡꯉꯁꯦ ꯍꯥꯏꯕꯗꯒꯤ ꯑꯗꯨꯝ ꯃꯉꯥ ꯃꯈꯥꯏ ꯁ꯭ꯋꯥꯏꯗ ꯌꯧꯔꯛꯄꯒ ꯑꯗꯨꯝ ꯋꯥꯛ ꯀꯤ ꯉꯛ ꯆꯠꯂꯦꯕꯀꯣ ꯁꯣꯝ ꯅꯥꯀꯟꯗ ꯑꯗꯨ ꯌꯥꯝ ꯅꯨꯡꯉꯥꯏꯌꯦ ꯍꯥꯏꯕꯗꯤ ꯃꯇꯝ ꯀꯨꯏꯅꯗꯒꯤ ꯆꯠꯂꯨꯗꯕ ꯐꯝ ꯑꯃ ꯆꯠꯄꯒꯤꯀꯣ ꯑꯥ ꯈꯪꯗꯦ ꯌꯥꯝ ꯃꯤ ꯑꯩꯅ ꯍꯥꯟꯅ ꯁꯨꯝ ꯆꯠꯄ ꯈꯣꯠꯄ ꯇꯧꯕꯗ ꯊꯦꯡꯅꯔꯞ ꯄꯥ ꯃꯤ ꯃꯈꯩꯁꯨ ꯑꯗꯨꯝ ꯉꯥ ꯊꯦꯡꯅꯔꯛꯄꯗꯣ ꯑꯥ ꯃꯣꯏꯁꯨ ꯑꯗꯨꯝ ꯍꯥꯏꯗꯤ ꯎꯗꯕ ꯀꯨꯏꯔꯕꯒꯤ ꯑꯗꯨꯝ ꯑꯥ ꯍꯔꯥꯎ ꯍꯔꯥꯎ ꯌꯦꯡꯉꯦ ꯀꯧꯅꯕꯃꯛꯇꯤ ꯅꯠꯇ꯭ꯔꯒꯁꯨ ꯑꯗꯨꯝ ꯇꯣꯏꯅ ꯎꯅꯈꯤꯕꯒꯤ ꯈꯪꯅꯕꯗꯨꯀꯣ ꯑꯩꯁꯨ ꯑꯗꯨꯃꯥꯏꯅ ꯑꯗꯨꯝ ꯌꯦꯡꯉꯝꯃꯦ ꯑꯗꯨꯃꯥꯏꯟ ꯇꯧꯋꯦ ꯑꯗꯣ ꯁꯨꯝ ꯎꯅꯥ ꯁꯨꯝ ꯅꯨꯡꯇꯤꯒꯤ ꯎꯅꯔꯝꯃꯒ ꯎꯅꯥ ꯃꯇꯝ ꯈꯔ ꯎꯅꯗ꯭ꯔꯒ ꯑꯃꯨꯛ ꯎꯅꯔꯛꯄꯒꯤ ꯉꯁꯥꯏꯒꯤ ꯃꯍꯥꯎꯗꯣ ꯑꯗꯨꯝ ꯇꯣꯉꯥꯟꯕꯗꯣꯀꯣ ꯃꯐꯝꯗꯨ ꯕꯨ ꯑꯣꯏꯔꯣ ꯃꯤꯕꯨ ꯑꯣꯏꯔꯣ ꯑꯗꯒꯤ ꯑꯗꯨꯝ ꯍꯋꯥ ꯅꯨꯡꯁꯤꯠ ꯃꯐꯝꯗꯨꯒꯤ ꯍꯥꯏꯇꯥꯔꯦꯀꯣ ꯑꯗꯨꯃꯥꯏꯅ ꯇꯧꯋꯦ ꯉꯔꯥꯡꯁꯦ ꯑꯗꯨꯒ ꯉꯁꯤꯁꯨ ꯆꯠꯇꯤ ꯆꯠꯂꯦ
ꯁꯤꯜꯂꯦꯒ ꯈꯤꯇꯪ ꯍꯣꯔꯦꯟ ꯉꯥꯛꯇꯪ ꯂꯩ ꯑꯃꯨꯛ ꯁꯥꯟꯅꯁꯦꯀꯣ ꯑꯗꯣ ꯑꯩ ꯊꯕꯛ ꯑꯝꯇ ꯇꯧꯔꯨꯒꯤꯒꯦ ꯊꯝꯃꯦ ꯊꯝꯃꯦ
ꯑꯣ ꯍꯣ ꯍꯣ ꯇꯧꯊꯣꯛꯔꯣ ꯇꯧꯊꯣꯛꯔꯣ
ꯊꯝꯃꯣ ꯊꯝ